ꯑ ꯎꯝ ꯇꯥꯏꯌꯦ ꯇꯥꯏꯌꯦ
ꯀꯔꯤ ꯌꯦꯟꯁꯥꯡ ꯊꯣꯡꯅꯤꯌꯦ
ꯈꯪꯗꯦ ꯀꯔꯤ ꯌꯦꯟꯁꯥꯡ ꯊꯣꯡꯁꯤꯔꯥ ꯃꯥꯏꯔꯦꯟ ꯊꯣꯡꯒꯦꯔꯥ ꯑꯩꯈꯣꯏꯅꯦ ꯉꯁꯤꯁꯦ
ꯎ ꯑꯗꯣ ꯀꯦꯖꯤꯗꯣ ꯌꯣꯟꯕ꯭ꯔꯥ ꯑꯗꯣ
ꯀꯦꯖꯤꯗ ꯑꯗꯨꯝ ꯌꯣꯟꯂꯦ ꯍꯣꯏ
ꯑꯣ ꯀꯦꯒꯤꯗ ꯀꯌꯥ ꯀꯌꯥ ꯒꯨꯝꯕ ꯄꯤꯕꯔꯥ
ꯀꯦꯖꯤ ꯑꯃꯗ ꯑꯩ ꯑꯩꯁꯨ ꯀꯥꯎꯈ꯭ꯔꯦ ꯑꯩꯈꯣꯏ ꯀꯤꯗꯤ ꯀꯦꯖꯤ ꯑꯃꯗ ꯋꯥꯟ ꯐꯤꯐꯇꯤ ꯌꯣꯜꯂꯦ
ꯑꯣ ꯇꯥꯡꯉꯤꯍꯦ ꯆꯥꯕ ꯐꯥꯎ ꯏꯀꯥꯏꯌꯦꯗ ꯑꯗꯨꯗꯤ ꯑꯩꯈꯣꯏꯗꯤ
ꯍꯗ
ꯇꯥꯡꯃꯟꯗꯅ
ꯑꯃ ꯑꯁ ꯁꯤ ꯄꯣꯛ ꯂꯣꯏ ꯍꯥꯏꯕ꯭ꯔꯥ ꯑꯃ ꯑꯃ ꯂꯩꯌꯦꯅ ꯈꯪꯕꯔꯥ ꯑꯗꯣ
ꯍꯣꯏ ꯈꯪꯉꯦ
ꯗꯨꯗꯤ ꯀꯃꯥꯏ ꯆꯕ꯭ꯔꯣ ꯀꯣ ꯍꯩꯕ꯭ꯔꯥ ꯅꯪ
ꯈꯪꯗꯦꯗ ꯆꯥꯁꯨ ꯆꯥꯅꯤꯡꯗꯦ ꯑꯗꯨ ꯒꯨꯝꯕꯗꯤ ꯑꯩꯗꯤ
ꯑꯗꯨ ꯂꯩꯔꯛꯑꯦ ꯂꯩꯑꯦ ꯑꯗꯨ ꯊꯣꯡꯕ ꯍꯩꯇꯕ
ꯑ ꯉꯥꯎꯕꯗꯨꯔꯀꯣ ꯑꯉꯥꯎꯕ ꯀꯂ ꯃꯆꯨꯗꯣ
ꯍꯣꯏ ꯑꯉꯧꯕ ꯂꯩ ꯪ
ꯑꯂꯨ ꯈꯦꯠꯄꯒꯨꯝꯅ ꯈꯦꯠꯂꯣ ꯃꯄꯥꯟꯗꯣ
ꯑꯣ
ꯍꯥꯎꯔꯁꯨ ꯑꯗꯨꯝ ꯍꯥꯎꯕꯅꯦ ꯑꯗꯣ ꯀꯪꯉꯧꯒꯤ ꯇꯥꯏꯞꯇ ꯁꯦꯝꯃꯒ
ꯉꯁꯥꯏ ꯇꯧꯅꯤꯡꯉꯥꯏꯗ ꯀꯩꯅꯣꯒ
ꯎꯝ
ꯃꯍꯤ ꯍꯥꯞꯇꯕꯤꯗꯀꯣ
ꯎꯝ ꯍꯣꯏ ꯃꯍꯤ ꯈꯤꯇꯪꯒꯨꯝꯕꯁꯨ ꯍꯥꯞꯄꯁꯨ ꯌꯥꯎꯋꯦꯗ ꯃꯤꯗꯤ
ꯑꯩꯗꯣ ꯑꯃꯔꯛꯀꯨꯝꯕꯗꯤ ꯆꯥꯈ꯭ꯔꯦ ꯑꯗꯣ ꯆꯥꯕ ꯍꯩꯇꯕ
ꯎꯝ ꯌꯨꯝꯗꯗꯤ ꯑꯁ ꯑꯩꯈꯣꯏꯗꯤ ꯆꯥꯅꯤꯡꯗꯦꯗ ꯃꯅꯥꯝ ꯑꯃ ꯂꯥꯛꯑꯦꯕ ꯑꯗꯨꯒꯤꯅꯦ ꯊꯥꯎꯅ ꯍꯥꯞꯇ꯭ꯔꯗꯤ ꯌꯥꯗꯦ ꯍꯥꯏꯕꯗꯣ
ꯑꯣ
ꯑꯣ
ꯃꯥꯒꯤ ꯇꯦꯁꯇꯣ ꯀꯥꯎꯈ꯭ꯔꯦ ꯀꯃꯥꯏꯅ ꯇꯥꯎꯕ꯭ꯔꯣ ꯍꯥꯏꯕꯗꯨꯁꯨ
ꯆꯥꯗꯕ ꯀꯨꯏꯔꯦ ꯅꯍꯥꯟꯗꯣ ꯑꯩꯈꯣꯏ ꯌꯨꯝ ꯑꯁꯤ ꯌꯨꯝꯗ ꯃꯊꯥꯟꯗ ꯄꯥꯜꯂꯦꯕ ꯑꯗꯨ ꯌꯥꯝ ꯊꯣꯛꯑꯦ ꯑꯗꯨꯗꯣ
ꯎꯝ
ꯑꯗꯣ ꯍꯣꯏ ꯆꯥꯕ ꯐꯪꯕꯅꯦ ꯑꯗꯨꯗꯒꯤ ꯐꯖꯅ ꯆꯥꯗ꯭ꯔꯦꯗ ꯊꯪꯍꯥꯎꯒꯨꯝꯕꯗꯤ ꯑꯗꯨꯝ ꯆꯥꯕ ꯌꯥꯏꯌꯦ
ꯎꯝ
ꯑꯇꯣꯞꯄꯒꯤꯗꯤ ꯈꯪꯗ꯭ꯔꯦ
ꯑꯗꯣ ꯉꯥꯎꯋꯣ ꯉꯥꯎꯔꯒ ꯊꯣꯡꯉꯣ ꯑꯂꯨꯒ
ꯎꯝꯠꯇꯥꯏ ꯇꯥꯎꯁꯤ ꯆ
ꯑꯩꯈꯣꯏ ꯉꯥꯏꯌꯣ ꯅꯪꯒꯤ ꯁꯦꯟꯗꯥ ꯀꯛꯄꯛꯗꯣ ꯌꯨꯁꯥꯏꯟꯗꯅꯦꯀꯣ
ꯎꯝ
ꯑꯗꯣ ꯍꯣꯏ ꯕꯣꯟꯒꯤꯁꯨ ꯈꯣꯡꯎꯨꯞ ꯑꯃ ꯀꯥꯞꯈꯤꯕꯅꯦ ꯑꯩ
ꯑꯣ ꯐꯟꯒꯔ
ꯍꯣꯏ ꯃꯥꯒꯤꯗꯣ ꯐꯣꯇꯣ ꯊꯥꯕ ꯌꯥꯗꯦꯅ ꯑꯩꯖꯤꯗ
ꯑꯝ
ꯑꯩꯅ
ꯀꯥ ꯀ꯭ꯔ ꯃꯥ ꯀꯥ ꯀ꯭ꯔ ꯃꯥ
ꯈꯣꯡꯎꯨꯞ
ꯈꯨꯡꯒꯕꯥ ꯑꯣ ꯁꯦꯟꯗꯥꯎ ꯁꯦꯟꯗꯥꯎꯗꯨꯗꯤ ꯃꯥ ꯃꯗꯎ ꯁꯦꯟꯖꯥꯎꯁꯨ ꯄꯥꯛꯀꯦ ꯍꯥꯏꯔꯣ ꯂꯩ ꯃꯨꯠꯇ꯭ꯔ
ꯑꯣ ꯀꯂꯔ ꯂꯩꯇꯕ ꯃꯥ ꯄꯥꯝꯕꯗꯣ ꯁꯥꯏꯖꯁꯨ ꯃꯥ ꯄꯥꯝꯕꯗꯣ ꯂꯩꯇꯕ
ꯎꯝ ꯃꯥꯖꯤ ꯀꯂꯥꯏꯒꯨꯝꯕ ꯁꯪꯕ ꯀꯂꯥꯏꯒꯨꯝꯕ ꯆꯪꯕꯗꯣ ꯃꯉꯣꯟꯗꯗꯤ ꯆꯦꯜꯂꯣꯏ ꯍꯥꯏꯕꯗꯤ ꯇꯨꯝ ꯇꯛꯑꯒ ꯂꯩꯕꯅꯤꯅ
ꯑꯣ ꯄꯄ꯭ꯔꯃ
ꯍꯣꯏ ꯍꯥꯏꯕꯗꯤ ꯁꯦꯡꯗꯣꯛꯄꯒꯤ ꯁꯦꯡꯣꯛ ꯀꯣ ꯀꯩꯅꯣ ꯇꯧꯕꯗꯣ
ꯍꯦꯡꯕꯅꯦ ꯃꯥꯗꯣ
ꯎꯝ ꯁꯦꯟꯗꯜ ꯑꯃ ꯑꯩꯅ ꯂꯩꯔꯛꯄ ꯑꯃꯗꯨꯁꯨ ꯗꯤꯁꯀꯂꯔ ꯑꯣꯏꯈ꯭ꯔꯕꯅꯦꯕ ꯑꯗꯨꯝ ꯁꯦꯡꯃꯟꯕꯒꯤ
ꯑꯗꯨꯅꯤꯗꯤ ꯑꯣꯏꯔꯝꯅꯤ ꯃꯥꯗꯣ ꯃꯥꯒꯤ ꯎꯝ ꯁꯝꯕꯥꯗꯁꯨ ꯌꯥꯗ꯭ꯔꯦ ꯍꯥꯏꯌꯦꯦ ꯇꯥꯛꯃꯟꯕꯒꯤ ꯑꯣꯏꯔꯝꯅꯤ
ꯎ ꯍꯦꯛ ꯃꯣꯠꯄ ꯑꯗꯨꯝ ꯁꯦꯡꯕꯁꯦꯡꯕ ꯇꯧꯕꯒꯤ
ꯎꯝ ꯈꯪꯗ꯭ꯔꯦ ꯁꯦꯡꯃꯟꯗꯅ ꯑꯩꯈꯣꯏꯒꯤ ꯏꯃꯥꯟꯅꯕꯤꯁꯦ
ꯌꯥꯗ꯭ꯔꯦ ꯍꯣꯏ ꯆꯠꯊꯣꯛꯄ ꯃꯥꯒꯤ ꯐꯃꯨꯡ ꯃꯣꯠꯂꯒ ꯆꯠꯊꯣꯛꯄ ꯌꯥꯗꯕꯅꯤ
ꯑꯩꯈꯣꯏꯗꯤ ꯃꯔꯥꯛ ꯃꯨꯔꯥꯛꯀꯗꯤ ꯈꯥꯟꯅꯒꯅꯤꯍꯦ ꯑꯗꯨꯃꯥꯏꯅ ꯇꯧꯔꯗꯤ ꯋꯥꯏ ꯆꯤꯟꯕ ꯃꯇꯝꯗꯗꯤ
ꯎꯝ ꯃꯥꯗꯤ
ꯈꯣꯏꯗꯤ ꯗꯨꯃꯥꯏꯟꯗꯤ ꯇꯧꯗꯦꯅ ꯃꯔꯛ ꯃꯔꯛꯇꯗꯤ ꯑꯗꯨꯝ ꯊꯝꯔꯒ ꯆꯠꯂꯦꯅ
ꯑ ꯃꯁꯤꯇ ꯐꯖꯅ ꯐꯝ ꯕꯅꯦ ꯁꯦꯟꯗꯥꯎꯗꯣ ꯐꯖꯅ ꯊꯝꯂꯅꯤ ꯊꯝꯂꯗꯤ ꯄꯦꯟꯗꯕ ꯃꯥꯜꯂꯦ
ꯃꯆꯦꯗꯤ ꯗꯨꯃꯥꯏꯟ ꯇꯧꯗꯕꯅꯦ
ꯎꯝ
ꯁꯦ ꯍꯣꯏ ꯅꯨꯄꯤꯗꯤ ꯁꯦꯡꯕꯅꯗꯤ ꯐꯥꯏꯗ
ꯎꯝ
ꯅꯨꯄꯥꯁꯨ ꯀꯣꯏꯔꯦ ꯃꯥꯗꯣ ꯑꯁ ꯅꯨꯄꯥꯗꯤ ꯇꯦꯛꯁ ꯇꯤ ꯇꯧꯗꯤ ꯇꯧꯔꯛꯄ꯭ꯔꯥ ꯀꯣ ꯃꯉꯣꯟꯗ
ꯑ ꯑꯃꯅꯤꯗ ꯑꯣꯏꯕ ꯂꯩꯇꯦ ꯍꯥꯏꯌꯦ ꯃꯥꯅ ꯍꯥꯏꯕꯗꯣ ꯑꯗꯨꯒꯤ ꯅꯍꯥꯟꯗꯣ ꯎꯝ ꯁꯝꯁꯤ ꯁꯝ ꯃꯤꯁꯝꯗ ꯑꯩꯈꯣꯏ ꯈꯨꯟꯂꯥ ꯍꯥꯏꯅ ꯍꯥꯏꯕ ꯃꯥ ꯑꯩꯈꯣꯏ ꯈꯨꯟꯅꯤ ꯍꯥꯏꯅ ꯈꯜꯂ ꯂꯩꯕ ꯃꯥꯜꯂꯦꯕ
ꯑꯣ
ꯑꯗꯨꯒꯨꯝꯕꯗꯣ ꯇꯧꯁꯤꯔ ꯍꯥꯏꯅ ꯍꯥꯏ ꯄꯤ ꯂꯩꯌꯦ ꯍꯥꯏꯕ ꯑꯩꯅ
ꯎꯝ
ꯑ ꯃꯤ ꯀꯩꯅꯣ ꯈꯔ ꯑꯁ ꯑꯣꯚꯔ ꯏꯁꯃꯥꯔꯠ ꯇꯧꯗꯕ ꯅꯤꯁꯥꯁꯨ ꯆꯥꯗꯕ ꯗꯨꯝ ꯀꯩꯅꯣ ꯑꯃ ꯍꯥꯏꯕ ꯂꯩꯌꯦꯅ ꯑꯃ ꯑꯁ ꯑꯩꯅ ꯍꯥꯏ ꯑꯩꯅ ꯍꯥꯏꯕ ꯍꯩꯇꯦ ꯂꯥꯏꯔꯤꯛꯁꯨ ꯍꯩꯕ ꯁꯨꯔꯣꯏ ꯇꯧꯕ ꯍꯥꯏꯕ ꯃꯜꯅ ꯑꯗꯨꯒꯨꯝꯕ ꯅꯨꯄꯥꯗꯣ ꯄꯥꯝꯃꯦ ꯆꯔꯁꯁꯨ ꯆꯠꯃꯟꯕ ꯃꯤꯁꯨ ꯄꯥꯝꯗꯦ ꯍꯥꯏꯌꯦ
ꯑꯣ
ꯑꯩꯗꯤ ꯆꯔꯁꯇ ꯐꯖꯅ ꯄꯥꯏꯕ ꯃꯤꯕꯨ ꯀꯣꯏꯅꯅꯤꯡꯉꯤ ꯑꯩ ꯅꯨꯄꯥ ꯂꯨꯃꯥꯏꯅ ꯇꯧꯔꯒ
ꯂꯦꯟ ꯇꯥꯕ ꯆꯔꯁ ꯆꯠꯃꯟꯂꯗꯤ ꯇꯜꯂꯦ ꯏꯀꯥꯏꯌꯦ ꯍꯥꯏꯌꯦ ꯑꯗꯨ ꯒꯨꯝꯕ ꯇꯧꯔꯗꯤ
ꯆꯔꯁꯇ ꯄꯥꯔꯠ ꯐꯣꯡꯕ ꯅꯠꯇꯕꯁꯨ ꯑꯗꯨꯝ ꯑꯦꯛꯇꯤꯞ ꯑꯣꯏꯕ ꯃꯤ ꯅꯣ ꯆꯔꯁꯅ ꯃꯔꯛ ꯃꯔꯛꯇ ꯄꯥꯏꯕ ꯗꯨꯝ ꯗꯨꯒꯨꯝꯕ ꯃꯤꯗꯨ ꯄꯥꯝꯃꯦ ꯑꯩꯗꯤ ꯑꯁꯤ ꯃꯤꯒꯤ ꯃꯃꯥꯡꯗ ꯋꯥ ꯐꯖ ꯐꯖꯅ ꯉꯥꯡꯕ ꯃꯤꯁꯤꯡꯗꯣ
ꯑꯥ
ꯑꯗꯨꯗꯤ ꯑꯩꯗꯤ ꯄꯥꯝꯃꯦ ꯑꯗꯨꯒꯨꯝꯕ ꯃꯤꯗꯨꯅ ꯏꯁ ꯃꯥꯗꯤ ꯃꯥꯒꯤ ꯅꯨꯄꯥꯁꯨ ꯑꯃꯨꯛ ꯏꯟꯇ꯭ꯔꯣꯕꯥꯔꯠ ꯇꯧꯈ꯭ꯔꯗꯤ ꯃꯠ ꯆꯥꯗꯤ ꯉꯥꯎꯈ꯭ꯔꯅꯤ ꯄꯣꯛꯄꯗ
ꯁꯦꯡꯕꯒꯤ ꯉꯥꯎꯈ꯭ꯔꯅꯤ
ꯑꯗꯨꯒꯨꯝꯕ ꯅꯨꯄꯥꯗꯨ ꯊꯤꯕꯌꯣ ꯑꯗꯨ ꯈꯪꯗꯦ ꯅꯠꯇ꯭ꯔꯗꯤ ꯁꯤ ꯀꯦꯔꯦꯂꯥ ꯀꯦꯔꯦꯂꯥꯗ ꯂꯩꯕ ꯃꯤꯕꯨ ꯀꯣꯏ ꯃꯨꯁꯂꯤꯝ ꯅꯨꯄꯥꯕꯨ ꯀꯣꯏꯈ꯭ꯔꯅꯤ ꯍꯥꯏꯅ ꯈꯟ ꯍꯥꯏꯔꯛꯄ
ꯑꯩꯈꯣꯏꯗ ꯑꯩꯈꯣꯏ ꯈꯨꯨꯟꯗ ꯅꯨꯄꯥ ꯑꯃꯗꯤ ꯂꯩꯌꯦ ꯌꯥꯝ ꯑꯈꯣꯏꯗꯒꯤ ꯆꯟ ꯆꯍꯤ ꯑꯃ ꯑꯅꯤ ꯍꯜꯂ ꯑ ꯍꯦꯜꯂꯝꯅꯤ ꯑꯩꯈꯣꯏꯗꯒꯤꯗꯤ ꯑꯗꯣ ꯃꯥꯗꯣ ꯀꯨꯀꯤ ꯅꯨꯄꯤꯒ ꯍꯥꯟꯅ ꯅꯨꯡꯁꯤꯕꯅꯦꯕ ꯇꯣꯛꯅ ꯈ꯭ꯔꯦ ꯍꯥꯏꯌꯦ ꯑꯗꯨꯒꯤ ꯋꯥꯡꯁꯨ ꯋꯥꯡꯉꯦ ꯃꯥꯗꯨ ꯊꯕꯛꯁꯨ ꯇꯧꯗꯤ ꯇꯧꯈ꯭ꯔꯦꯗ ꯑꯁꯤ ꯑꯦꯟ ꯑꯥꯏ ꯇꯤ ꯑꯦꯟ ꯑꯥꯏ ꯇꯤꯗ ꯇꯝꯕ꯭ꯔꯥ ꯏꯟꯖꯤꯅꯤꯌꯥꯔꯒꯤ ꯂꯝꯕꯤꯗ ꯆꯠꯄꯅꯦꯕ ꯃꯥꯗꯣ ꯃꯥ ꯃꯁꯥꯒꯤꯗꯤ ꯑꯗꯨꯝꯇ ꯂꯥꯎꯕꯤꯗꯤ ꯌꯥꯕ ꯃꯥꯜꯂꯦ ꯑꯗꯣ ꯅꯨꯄꯤ ꯊꯤꯕꯅꯦ ꯑꯗꯣ ꯃꯥꯗꯣ ꯋꯥꯡꯕ ꯄꯥꯝꯕ ꯑꯗꯨꯒꯤ
ꯑꯥ
ꯂꯩꯔꯝ ꯂꯩꯔꯝꯕ꯭ꯔꯥ ꯂꯩꯔꯝꯗꯕ꯭ꯔꯥ ꯈꯪꯗ꯭ꯔꯦ ꯍꯧꯖꯤꯛꯇꯤ ꯀꯨꯏꯈ꯭ꯔꯦ
ꯑꯥ
ꯋꯥꯡꯗꯤ ꯋꯥꯡꯕꯅꯦ ꯃꯥꯗꯣ
ꯑꯗꯨꯒꯨꯝꯕ ꯃꯤꯕꯨꯅꯤ ꯅꯝꯕꯣꯟꯅ ꯄꯥꯝꯃꯦ ꯁꯤꯊꯤꯕꯤꯈꯔꯣ ꯅꯪ ꯑꯩ ꯑꯗꯨꯅꯅꯤꯅ ꯅꯪꯗꯤ ꯅꯨꯄꯥ ꯌꯥꯝꯃꯦ ꯍꯥꯏꯅ ꯍꯥꯏꯕꯗꯣ
ꯏꯟꯇꯔꯣꯕꯥꯔꯠꯇꯤ ꯈꯔ ꯇꯧꯕꯅꯦ ꯃꯥꯗꯨ ꯑꯗꯣ ꯌꯥꯝꯅꯗꯤ ꯇꯧ ꯇꯧ ꯇꯧꯕ ꯅꯠꯇꯕ ꯂꯝꯕꯤꯒꯨꯝꯕꯗ ꯑꯗꯨꯝ ꯊꯦꯡꯅꯔꯗꯤ ꯈꯨꯝꯗꯤ ꯈꯨꯝꯒꯅꯤ ꯃꯥꯗꯤ ꯑꯗꯨꯃꯥꯏ ꯇꯧꯗꯦꯅ ꯑꯗꯨ ꯃꯤꯂꯣꯏꯅ ꯃꯥ ꯀꯔꯤꯔꯥ ꯆꯤꯟ ꯀꯟꯕꯒꯨꯝꯕ ꯅꯨꯄꯥꯁꯨ ꯂꯩꯌꯦꯅꯥ ꯑꯗꯨꯒꯨꯝꯕꯗꯤ ꯅꯠꯇꯦ ꯑꯁ ꯑꯩꯈꯣꯏ ꯈꯪꯅꯕ ꯅꯨꯄꯥꯁꯤꯡꯁꯦ ꯂꯣꯏꯅ ꯅꯨꯄꯤ ꯂꯥꯏꯕꯒꯨꯝꯕ ꯂꯩꯇ꯭ꯔꯗꯤ ꯑꯩꯈꯣꯏꯅ ꯄꯥꯝꯗꯕ
ꯎꯝ
ꯑꯗꯨ ꯉꯥꯛꯇꯅꯤꯗ ꯂꯩꯇꯔꯥ ꯂꯩ ꯂꯩꯇꯥꯕꯁꯤꯡꯁꯨ ꯃꯣꯏꯅ ꯄꯥꯝꯕ ꯑꯗꯨꯝ ꯇꯣꯉꯥꯟꯕ ꯂꯩꯕ
ꯎꯝ
ꯎꯝ ꯈꯪꯗ꯭ꯔꯦꯅꯦ
ꯍꯧꯖꯤꯛꯀꯥꯟ ꯂꯩꯕ ꯃꯥꯜꯂꯦ ꯑꯗꯨꯒꯤ ꯅꯨꯄꯥ ꯁꯦꯝꯕꯤꯌꯣ ꯅꯨꯄꯥ ꯁꯦꯝꯕꯤꯌꯣ ꯍꯥꯏꯔ ꯂꯩꯕꯅꯤ
ꯑ ꯁꯤꯡꯒꯥꯎ ꯑꯣꯏ ꯅꯪꯒꯤ ꯌꯦꯡ ꯅꯨꯡꯉꯥꯏꯗꯕ ꯑꯣꯏꯔꯝꯅꯤꯌꯦ
ꯃꯃꯥꯟꯅꯕꯤꯗꯗꯤ ꯁꯨꯝ ꯈꯨꯝꯕꯥ ꯈꯨꯝꯕꯥ ꯇꯧꯕꯒꯤ
ꯎꯝ ꯑꯩꯗꯤ ꯋꯥꯔꯤ ꯁꯥꯅꯤꯡꯉꯥꯏ ꯃꯤ ꯂꯩꯇ꯭ꯔꯗꯤ ꯃꯔꯛ ꯃꯔꯛꯇꯤ ꯇꯜꯂꯦ
ꯎꯝ ꯑꯗꯨꯔꯤ ꯑꯣꯏ ꯌꯥꯝꯃꯤ
ꯑꯗꯇ ꯍ ꯑꯩꯁꯦ ꯑꯁꯤꯗ ꯋꯥꯔꯤ ꯁꯍꯟꯗꯅ ꯉꯔꯥꯡꯗꯣ ꯑꯩꯈꯣꯏ ꯋꯥ ꯈꯔ ꯊꯣꯛꯑꯦ ꯆꯥꯛꯗ ꯍꯈꯣꯏꯗꯣ ꯆꯥꯕꯗ ꯊꯦꯡꯉꯦꯕ ꯑꯗꯣ ꯄꯨꯡ ꯇꯔꯥꯒꯨꯝꯕꯗ ꯆꯥꯛ ꯆꯥꯕꯗꯣ ꯂꯣꯏꯁꯤꯟꯕ ꯃꯥꯜꯂꯦ ꯑꯩꯈꯣꯏꯗꯣ ꯑꯗꯨꯒ ꯑꯩꯗꯣ ꯋꯥꯔꯤ ꯌꯥꯝ ꯁꯥꯗꯕꯅꯤꯅ ꯋꯥꯔꯤ ꯁꯥꯒꯦꯅ ꯁꯥꯕ ꯑꯗꯣ ꯕꯣꯔꯣ ꯇꯥꯈ꯭ꯔꯦꯕ ꯑꯗꯨꯃ ꯀꯣꯜ ꯇꯥꯔꯛꯄ ꯃꯇꯝꯗ ꯑꯩꯅ ꯄꯥꯏꯈꯠꯇꯕ
ꯑꯥ
ꯇꯔꯦꯠꯅꯤ ꯄꯥꯟ ꯇꯨꯔꯦ ꯃꯥꯒꯤ ꯀꯣꯜꯗꯣ ꯑꯩꯅ ꯄꯥꯏꯈꯠꯇꯕ ꯚꯤꯗꯤꯑꯣ ꯀꯣꯜꯁꯨ ꯄꯥꯏꯈꯠꯇꯕ ꯑꯗꯨꯒꯤ ꯃꯥ ꯁꯥꯎꯔꯒ ꯂꯥꯛꯑꯦ ꯂꯩꯌꯦꯀꯣ ꯅꯪ ꯅꯪ ꯑꯁꯤꯗꯒꯤ ꯅꯨꯄꯥ ꯑꯃꯨꯛ ꯎꯔꯒ ꯋꯥꯔꯤ ꯁꯥ ꯁꯥꯔꯝꯕ ꯁꯥꯔꯝꯕ ꯉꯥꯏ ꯉꯥꯏꯌꯣ ꯑꯁꯤꯗꯒꯤ ꯅꯨꯄꯥ ꯑꯅꯥꯎꯕ ꯑꯃꯨꯛ ꯈꯪꯅꯥꯔꯒ ꯋꯥꯔꯤ ꯁꯥ ꯁꯥꯕꯒꯤꯔꯥ ꯍꯥꯏꯌꯦ
ꯑ ꯍ ꯎ
ꯁꯥꯔꯝꯅꯤ ꯅꯪꯁꯦ ꯀꯨꯂꯤꯒꯤ ꯐꯣꯟ ꯄꯥꯏꯈꯠꯇꯕ꯭ꯔꯥ ꯋꯥꯔꯤ ꯁꯥꯔꯁꯨ ꯀꯔꯤꯒꯤ ꯃꯦꯁꯦꯁ ꯔꯤꯄ꯭ꯂꯥꯏ ꯄꯤꯗꯕ꯭ꯔꯥ ꯍꯥꯏꯌꯦꯦ ꯋꯥꯔꯤ ꯁꯥꯔꯁꯨ ꯃꯦꯁꯦꯁꯇ ꯔꯤꯄ꯭ꯂꯥꯏ ꯄꯤꯕ ꯌꯥꯏꯌꯦꯅꯥꯅ ꯑꯩꯗꯤ ꯃꯥꯅ ꯁꯥꯎꯕꯗꯣ ꯑꯗꯨꯝ ꯇꯥꯔꯒ ꯅꯣꯛꯅꯩ ꯏꯊꯟꯇ ꯌꯥꯔꯦ ꯊꯝꯈꯔꫭ ꯍꯥꯏꯔꯒ ꯃꯅꯥ ꯊꯥꯕꯒ ꯑꯌꯨꯛ ꯃꯅꯥ ꯑꯃꯨꯛ ꯀꯧꯔꯛꯄꯗ ꯍꫭꯏ ꯑꯗꯨꯃꯥꯏꯅ ꯇꯧꯑ
ꯎꯝ
ꯑ ꯁꯦꯈꯥꯚꯥꯏ
ꯃꯥꯕꯨꯁꯨ ꯄꯥꯏꯌꫭ ꯍꯥꯏꯌꫭꯅ ꯑꯗꯨꯗꯤ
ꯁ‌ꯦꯁ
ꯐꯅꯤꯡꯉ
ꯋꯥ ꯍꯥꯏꯕ ꯍꯥꯏꯩꯇꯕꯅꯦ
ꯎꯝ ꯀꯔꯤꯅꯣ ꯍꯥꯏꯕ ꯈꯪꯗꯦ
ꯑꯁꯤꯗ ꯍꯣꯏ ꯃꯥ ꯂꯥꯛꯏꯦꯕ ꯅꯍꯥꯟꯗꯣ ꯑꯗꯣ ꯍꯣꯏ ꯅꯤ ꯕꯖꯥꯔ ꯆꯥꯕꯗꯣ ꯑꯩꯗꯤ ꯑꯗꯨꯝ ꯈꯨꯝꯔꯒ ꯆꯠꯄꯅ‌ꯦ ꯉꯥꯡꯗꯦ ꯍꯥꯏꯌꯦ ꯅꯪꯗꯤ ꯈꯔ ꯍꯥꯏꯌ‌ꯦ ꯍꯥꯏꯌ‌ꯦ ꯑꯩꯁꯨ ꯌꯝ ꯄꯪꯕꯅ‌ꯦꯕ ꯑꯗ ꯃꯔꯛ ꯃꯔꯛꯇꯤ ꯅꫭꯛꯅꯤꯡꯕꯅ‌ꯦ ꯑꯗꯨ ꯅꯤꯄꯥ ꯗꯨꯁꯨ
ꯎ
ꯑꯩꯁ‌‌ꯩ ꯍꯟꯗꯛꯁ‌ꯦ ꯑꯦꯄꯤꯂꯤꯅ ꯏꯁꯇ꯭ꯔꯣꯔꯤ ꯏꯁꯇ꯭ꯔꯣꯕꯦꯔꯤ ꯇꯥꯗꯣ ꯑꯣꯟꯈ꯭ꯔꯦ
ꯀꯔꯤ ꯍꯥꯕ
ꯑꯦꯄꯂꯤꯅ ꯁꯇ꯭ꯔꯣꯕꯦꯔꯤꯇꯥ ꯕꯅꯥꯅꯤꯇꫭ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
ꯑꯣꯟꯈ꯭ꯔꯦ ꯍꯥꯏꯌꯦ ꯃꯣꯏꯅ ꯏꯃꯥꯟꯅꯕꯤ ꯈꯣꯏꯅ ꯍꯥꯏꯕ